ꯍꯜꯂꯣ
ꯅꯨꯡꯉꯥꯏꯔꯤꯕ꯭ꯔꯥ
ꯉ ꯉꯦ
ꯑꯩꯁꯨ ꯅꯨꯡꯉꯥꯏꯔꯤꯗ
ꯍꯧꯥꯎꯁꯤꯔꯑꯈ ꯏꯅꯦꯗꯣ
ꯎꯝ ꯎꯝ
ꯍꯔ ꯍꯔ ꯑꯗꯨꯔꯤ
ꯉꯥꯏꯕꯨ ꯍꯦ ꯉꯥ ꯇꯔ ꯃꯔꯤ ꯁꯥꯟꯁꯤꯦ
ꯋꯥꯇ ꯂꯩꯇꯕꯒꯤ
ꯈꯜ ꯇ ꯇꯥꯔꯒ ꯉꯁꯤ ꯀꯩ ꯍꯤꯟꯖꯥꯡ ꯆꯥꯔꯒꯦ ꯉꯁꯤ
ꯌꯦꯟ ꯆꯥꯔꯦ ꯅꯪꯗꯤ
ꯍꯥꯎꯏꯅꯦ ꯑꯗꯨꯗꯤ
ꯍꯥꯎꯕꯅꯦ ꯍꯥꯎꯕꯅꯦ
ꯍꯥ
ꯍꯥꯎꯕꯅꯦꯕ ꯍꯥꯎꯕꯅꯦꯕ
ꯌꯦꯟꯅꯤ ꯍꯥꯎꯕꯅꯤꯍꯦ
ꯎꯪꯗꯦ
ꯑꯩꯗꯤ ꯉꯁꯤꯁꯦ ꯈꯥꯃꯦꯟꯒ ꯑꯂꯨ ꯆꯥꯏ
ꯌꯥ ꯑꯗꯨꯃꯥꯏꯅ ꯅꯆꯤꯟꯈꯤꯕ ꯌꯥꯝ ꯍꯩꯔꯝꯒꯅꯤ ꯅꯪꯁꯨ
ꯎꯝ ꯑꯗꯨꯅꯤ ꯃꯥꯟꯕꯔꯣ
ꯃꯟꯗꯦꯗ
ꯌꯥꯝ ꯌꯥꯝ ꯊꯤꯕ ꯌꯥꯝ ꯃꯆꯤꯟ ꯌꯥꯝ ꯊꯤꯕ ꯃꯥꯟꯕ꯭ꯔꯣ
ꯃꯗꯦ ꯃꯗꯦ
ꯃꯥꯂꯝꯒꯅꯤꯗ
ꯃꯅꯤꯡꯕ꯭ꯔꯣ ꯅꯪ
ꯃꯅꯤꯡꯗꯦ ꯍꯦ ꯀꯗꯥꯢꯗꯒꯤ ꯌꯥꯗꯕꯅꯤꯅ ꯇꯧꯕꯅꯤ ꯀꯩꯅꯣ
ꯌꯥꯗꯕꯅꯤꯅ
ꯍꯧꯕꯅ ꯐꯥꯔꯦꯗ ꯑꯩꯈꯣꯏꯑꯅꯤꯒꯤꯗꯨ
ꯎꯝ
ꯅꯪꯅ ꯍꯧꯔꯒꯔꯥ ꯅꯠꯇ꯭ꯔꯒ ꯑꯩꯅ ꯍꯧꯔꯣ ꯍꯥꯏꯔ
ꯅꯪꯅ
ꯍꯔꯒꯦꯀꯣ ꯑꯗꯨꯗꯤ
ꯎꯝ
ꯃꯇꯝ ꯄꯨꯝꯕꯗ ꯁꯦꯡꯅꯔꯅꯤ
ꯌꯥꯔꯦ ꯍꯦ ꯅꯪꯁꯨ
ꯍꯥꯏꯔꯣ ꯍꯥꯏꯔꯣ
ꯑꯗꯨꯗꯤ ꯅꯨꯡꯁꯤ ꯄꯨꯟꯁꯤ ꯆꯨꯞꯕꯒꯤ ꯅꯨꯡꯁꯤꯔꯅꯤꯀꯣ
ꯅꯨꯡꯁꯤꯅꯔꯅꯤ ꯅꯨꯡꯁꯤꯅꯔꯅꯤ ꯑꯁꯦꯡꯕ ꯅꯨꯡꯁꯤꯕ ꯑꯣꯏꯔꯣ ꯑꯗꯨꯅ ꯍꯌꯦꯡꯗꯤ ꯁꯣꯏꯗꯅ ꯊꯦꯡꯅꯔꯅꯦꯕ
ꯁꯦꯡꯕꯒꯤ
ꯁꯦꯡꯕꯒꯤ ꯑꯁꯦꯡꯕꯒꯤ ꯊꯦꯡꯅꯔꯅꯤ ꯑꯁꯦꯡꯕꯒꯤ
ꯈꯪꯃꯤ ꯈꯪꯕꯤꯗꯕ ꯅꯪꯒꯤ ꯅꯇꯧꯗꯣ
ꯑꯩꯒꯤ ꯏꯇꯥꯎꯅ
ꯎꯝ
ꯀꯌꯥꯗ ꯋꯥꯍꯜꯂꯝꯕ ꯑꯗꯨꯗꯤ
ꯍꯌꯦꯡꯗꯤ ꯅꯪꯕꯨ ꯁꯣꯏꯗꯅ ꯊꯦꯡꯅꯔꯅꯤꯀꯣ ꯑꯗꯨꯗꯤ
ꯊꯦꯡꯅꯔꯅꯤ ꯁꯣꯏꯗꯅ ꯅꯨꯡꯁꯤꯕꯤ ꯅꯪꯕꯨ ꯁꯣꯏꯗꯅ ꯊꯦꯡꯅꯔꯅꯤ ꯎꯅꯔꯅꯤ
ꯑꯁꯦꯡꯕꯒꯤ ꯄꯔꯣꯃꯤꯁ
ꯄ꯭ꯔꯣꯃꯤꯁꯅꯦ ꯄ꯭ꯔꯣꯃꯤꯁꯅꯦ
ꯋꯥꯈꯜꯗꯨꯅ ꯈꯪꯐꯝ ꯈꯪꯗꯕꯅꯦ
ꯑꯩꯒꯤ ꯄꯨꯝ ꯁꯨꯝ ꯁꯨꯝꯕꯤꯗꯨꯅ ꯑꯗꯨꯝ ꯊꯝꯕꯤꯔꯦ ꯍꯥꯏꯔꯣ ꯍꯥꯏꯔꯣ
ꯊꯃꯣꯏꯁꯨ ꯃꯁꯛ ꯈꯪꯅꯔꯦ ꯅꯨꯡꯁꯤ ꯍꯥꯏꯅ ꯍꯥꯏꯅꯤꯡꯂꯦ ꯅꯪꯕꯨ
ꯑꯁꯦꯡꯕꯔꯅꯦ
ꯁꯦꯡꯕ ꯁꯦꯡꯕꯅꯦ ꯀꯩꯅꯣ ꯐꯥꯒꯤ ꯇꯧꯗꯦ
ꯐꯥꯒꯤ ꯅꯥꯠꯇꯦꯀꯣ ꯑꯗꯨꯗꯤ
ꯎꯝ
ꯌꯥꯏ ꯌꯥꯏ ꯑꯗꯨꯗꯤ
ꯅꯪꯗꯤ ꯅꯨꯡꯁꯤꯗ꯭ꯔꯣ
ꯑꯥꯏ ꯅꯨꯡꯁꯤꯃꯟꯕꯅ ꯍꯥꯏꯗꯣꯛꯄ ꯉꯝꯗꯕꯒꯤꯅꯤ ꯑꯩꯗꯤ ꯑꯗꯨꯒ ꯅꯪ ꯍꯧꯖꯤꯛꯅ ꯍꯥꯏꯗꯣꯛꯄ ꯑꯗꯨꯗꯨ ꯑꯣꯏꯔꯗꯤ ꯁꯪꯂꯕ ꯃꯇꯝ ꯀꯌꯥ ꯅꯪꯒꯤ ꯃꯪꯂꯥꯟ ꯉꯥꯛꯇꯅꯦꯕ
ꯑꯁꯦꯡꯕꯒꯤ
ꯑꯁꯦꯡꯕꯒꯤ ꯑꯃꯨꯛꯁꯨ ꯍꯥꯏꯔꯣ ꯍꯥꯏꯔꯣ
ꯃꯪꯂꯥꯟꯗ ꯃꯪꯂꯥꯟꯔꯣ ꯇꯥꯏꯕꯪꯔꯣ ꯅꯪꯒꯤꯁꯦ
ꯅꯪꯁꯦ ꯐꯠ ꯐꯠ ꯌꯥꯎꯔꯤꯍꯦ
ꯅꯠꯇꯦ ꯅꯪ ꯑꯩꯕꯨ ꯅꯨꯡꯁꯤꯌꯦ ꯍꯥꯏꯕꯗꯣ
ꯑꯗꯨꯗꯤ ꯍꯡ ꯍꯌꯦꯡꯗꯤ ꯍꯩꯅꯤꯡꯕ ꯋꯥꯍꯩꯁꯨ ꯍꯩꯕ ꯐꯪꯂꯪꯂꯅꯤꯀꯣ ꯑꯗꯨꯗꯤ
ꯍꯣꯏ ꯅꯪ ꯅꯪꯅ ꯍꯥꯏꯅꯤꯡꯕꯗꯣ ꯑꯗꯨꯝ ꯍꯥꯏꯌꯨꯀꯣ
ꯑꯗꯨꯗꯤ ꯅꯨꯡꯁꯤ ꯄꯥꯝꯃꯦ ꯍꯥꯏꯔꯅꯤ ꯍꯌꯦꯡꯗꯤ ꯅꯨꯡꯁꯤ ꯍꯥꯏꯔꯅꯤ
ꯑꯩꯁꯨ ꯍꯥꯏꯔꯅꯤ ꯑꯩꯁꯨ ꯅꯪꯕꯨꯀꯣ
ꯑꯥ
ꯑꯩꯁꯨ ꯅꯪꯕꯨ ꯅꯨꯡꯁꯤꯌꯦ ꯄꯥꯝꯃꯦ ꯍꯥꯏꯔꯅꯤ ꯍꯌꯦꯡꯗꯤ ꯅꯪꯕꯨ
ꯁꯦꯡꯃꯅꯤ ꯀ
ꯑꯥ
ꯁꯤꯦꯡꯒꯅꯤ ꯀ
ꯍꯣꯏ ꯑꯁꯦꯡꯕ ꯐꯒꯤ ꯅꯠꯇꯦꯅꯦ ꯍꯦ
ꯎ ꯎꯝ
ꯈꯥꯒꯤ ꯇꯧꯕ ꯃꯤ ꯅꯠꯇꯦꯗ
ꯑ ꯑ ꯈꯥꯏꯩꯅ
ꯑꯩꯅꯀꯣ
ꯑꯥ ꯍꯥꯏꯔꯣ
ꯅꯨꯡꯁꯤꯡ ꯍꯥꯏꯕ
ꯑꯣꯣ
ꯑꯗꯨ ꯍꯥꯏꯔꯁ ꯍꯌꯦꯡꯗꯤ ꯅꯪꯅ ꯍꯥꯏꯅꯤꯡꯕ ꯋꯥꯗꯣ ꯑꯗꯨꯝ ꯍꯥꯏꯌꯣ ꯍꯥꯏꯁꯨ ꯑꯗꯨꯝ ꯍꯥꯏꯔꯒꯦ ꯑꯩꯅ ꯍꯥꯏꯍꯅꯤꯡꯉꯤ
ꯍꯥꯏꯁꯤ ꯍꯥꯏ
ꯑꯗꯨꯅ ꯂꯩꯔꯦ ꯃꯤꯠꯁꯤꯗ ꯑꯣ ꯈꯜꯗ ꯈꯜꯂꯦ ꯅꯪ ꯇꯕꯣ
ꯑꯗꯣ ꯂꯩꯥꯏꯍꯟꯅꯤꯡꯕꯅ ꯂꯩꯥꯏꯍꯟꯅꯤꯡꯕꯅ ꯈꯣꯏꯔꯥꯡꯅꯤ ꯅꯪꯒꯤ ꯊꯋꯥꯏꯒꯤ ꯑꯗꯨ
ꯎꯗꯨꯅ ꯂꯩꯔꯦ ꯃꯤꯠꯁꯤꯗ ꯎ ꯐꯥꯎꯗ ꯈꯜꯂꯦ ꯅꯪꯇꯕꯨ ꯇꯁꯦꯡꯅ
ꯃꯈꯥꯜꯗ ꯃꯈꯥꯜꯗ ꯈꯜꯂꯦ ꯅꯪꯇꯕꯨ ꯅꯪ ꯈꯛꯇ
ꯂꯥꯏꯍꯟꯅꯤꯡꯕꯒꯤ ꯀꯣ
ꯎꯝ ꯎ ꯅꯪꯒꯤ ꯊꯋꯥꯏꯗ ꯑꯩ ꯂꯩꯌꯦ
ꯑꯗꯨꯃꯥꯏ ꯍꯥꯏꯔꯗꯤ ꯑꯩꯁꯨ ꯂꯩꯕ ꯇꯥꯔꯦꯗꯅ
ꯂꯩꯍꯟꯅꯤꯡꯗꯦ ꯍꯥꯏꯕ꯭ꯔꯣ ꯅꯪ
ꯂꯩꯅꯤꯡꯉꯦ ꯑꯩꯗꯤ ꯅꯪꯒꯤ ꯊꯃꯣꯏꯗ ꯂꯩꯅꯤꯡꯉꯦ ꯅꯪ ꯈꯪ ꯇꯧꯔꯤꯅꯣ ꯍꯥꯏ ꯑꯩꯈꯣꯢꯅꯛ ꯒꯣꯜ ꯇꯧꯔꯤꯁꯤꯗꯤ
ꯂꯣꯏꯗ꯭ꯔꯤꯍꯦ ꯑꯃꯨꯛ ꯍꯥꯏꯔꯒꯦ ꯈꯪꯕꯤꯗꯕ ꯅꯪꯒꯤ ꯅꯠꯇꯧꯅ ꯀꯌꯥꯗ ꯋꯥꯍꯜꯂꯝꯕ ꯑꯩꯁꯦ
ꯆꯝꯂꯕ ꯅꯪ ꯅꯠꯇꯧꯅ ꯀꯩꯌꯥꯗ ꯆꯥꯛꯍꯜꯂꯝꯕ ꯍꯌꯦꯡꯗꯤ ꯅꯪꯕꯨ ꯁꯣꯏꯗꯅ ꯊꯦꯡꯅꯔꯅꯤ ꯑꯗꯨꯗꯤ
ꯂꯥꯛꯑꯣ ꯀꯣ ꯑꯗꯣ
ꯂꯥꯛꯑꯒꯦ ꯁꯣꯏꯗꯅ ꯎꯝ ꯅꯨꯡꯁꯤꯕꯤ ꯅꯪꯕꯨ ꯁꯣꯏꯗꯅ ꯎꯅꯔꯅꯤ ꯑꯣ ꯄꯨꯟꯁꯤ ꯆꯨꯞꯄꯒꯤ ꯅꯨꯡꯁꯤꯔꯅꯤ ꯑꯗꯨꯗꯤ ꯑꯁꯦꯡꯕ ꯅꯨꯡꯁꯤꯕ ꯑꯣꯏꯔꯨꯕꯅ ꯀꯣ
ꯍꯌꯦꯡꯅꯤꯀꯣ
ꯍꯌꯦꯡ ꯍꯌꯦꯡ ꯊꯦꯅꯔꯁꯦ
ꯌꯥꯔꯦꯗ ꯅꯪ
ꯅꯣꯛꯅꯤꯡꯕ ꯋꯥ ꯃꯥꯟꯕ꯭ꯔꯅꯦ ꯁꯤꯗꯤ
ꯅꯣꯛ ꯅꯤꯡꯗꯤ ꯍꯦ ꯅꯣꯛꯇꯦ ꯍꯦ
ꯊꯃꯣꯏ ꯁꯦꯡꯅ ꯍꯥꯏꯗꯣꯛꯄꯅꯦ ꯀꯩꯅꯣ ꯅꯣꯛꯀꯅꯨꯅꯦ
ꯑꯁꯤꯡꯕ ꯀꯤꯔꯣ
ꯑꯁꯦꯡꯕꯒꯤ ꯑꯃꯨꯛ ꯄꯥꯁꯦ ꯍꯥꯏꯔꯣ ꯑꯁꯦꯡꯕꯒꯤꯅꯤ ꯑꯁꯦꯡꯕꯒꯤꯅꯤ
ꯑꯁꯦꯡꯕꯒꯤ ꯅꯨꯡꯁꯤꯕ꯭ꯔꯥ ꯑꯩꯕꯨ
ꯍꯣꯏꯅꯦ ꯍꯣꯏꯅꯦ ꯑꯁꯦꯡꯕꯒꯤ ꯅꯨꯡꯁꯤ ꯕꯒꯤ ꯑꯁꯦꯡꯕꯒꯤ
ꯀꯃꯥꯏꯅ ꯅꯨꯡꯁꯤꯒꯦ ꯑꯩꯕꯨ
ꯅꯨꯡꯁꯤꯃꯟꯗꯅ ꯍꯥꯏꯗꯣꯛꯄ ꯈꯪꯗꯦ ꯍꯥꯏꯕ ꯇꯥꯔꯒꯗꯤ ꯑꯃꯨꯛ ꯍꯥꯎꯁꯦ ꯍꯥꯏꯔꯣ ꯑꯃꯨꯛ ꯄꯥꯁ
ꯎꯝ ꯎꯝ
ꯅꯪ ꯍꯧꯔꯣ ꯗꯨꯗꯤ
ꯇꯜꯂꯦ ꯅꯪꯒꯤ ꯈꯪꯕꯤꯗꯕ ꯅꯪꯒꯤ ꯅꯇꯧꯗꯣ ꯀꯌꯥꯗ ꯑꯩꯒꯤ ꯋꯥꯍꯜꯕ ꯅꯪꯗꯤ
ꯍꯧꯖꯤꯛ ꯅꯪꯅ ꯍꯥꯏꯔꯤꯕꯒꯤ ꯃꯐꯝꯗꯣ ꯈꯪꯉꯦ ꯍꯥꯏꯁ ꯀꯗ ꯀꯥꯏꯅ ꯀꯌꯥꯗ ꯋꯥꯍꯜꯂꯝꯕ
ꯊꯦꯡꯅꯔꯁꯦ ꯍꯥꯏꯕꯅꯤꯅ ꯍꯌꯦꯡꯗꯤ ꯁꯣꯏꯗꯅ ꯊꯦꯡꯅꯔꯁꯤꯀꯣ
ꯎꯝ
ꯎꯗꯕ ꯀꯨꯏꯔꯦ ꯅꯪ ꯅꯪꯕꯨ
ꯑꯩꯉꯣꯟꯗ ꯎꯗꯕ ꯀꯨꯏꯔꯦ ꯍꯥꯏꯕ
ꯎꯝ